ꯍꯜꯂꯣ
ꯀꯩ ꯀꯩ ꯇꯧꯔꯤꯒꯦ
ꯑꯁ ꯐꯝꯕ ꯐꯝꯕꯅ ꯅꯨꯡꯉꯥꯏꯔꯝꯅꯤꯗ
ꯍꯜꯂꯣ ꯉꯥꯏꯈꯣ ꯉꯥꯡꯈꯣ ꯀꯣ ꯑꯩꯁꯤ ꯏꯌꯥꯔꯕꯣꯠꯁꯦ ꯑꯝ ꯁꯦꯝꯒꯤꯒꯦ ꯍꯜꯂꯣ
ꯎꯝ ꯇꯥꯕ꯭ꯔꯣ꯫
ꯑꯣ ꯇꯥꯏ ꯇꯥꯏꯌꯦ
ꯐꯝꯕꯅꯅꯨꯡ ꯅꯨꯡꯉꯥꯏꯅꯤꯗ ꯑꯩꯈꯣꯏꯗꯤ ꯑꯗꯨꯝ ꯂꯦꯞꯄꯒ ꯂꯩꯌꯦ ꯍꯧꯖꯤꯛꯁꯨ꯫
ꯂꯦꯞꯄꯒ ꯑꯗꯨꯝ ꯂꯩꯔꯕ
ꯍꯣꯏ꯫
ꯀꯩꯅꯣ ꯍꯥꯏꯁꯦ ꯐꯝꯕꯝꯒ ꯂꯩꯇ꯭ꯔꯕꯅꯦ
ꯂꯩꯗꯤ ꯂꯩꯌꯦꯕꯀꯣ ꯑꯗꯣ ꯑꯩꯁꯨ ꯐꯝꯗꯣ ꯋꯥꯕꯟꯕꯒꯤ__ ꯅꯨꯡꯉꯥꯏꯊꯣꯛꯑꯒꯦ ꯍꯥꯏꯕꯒꯤ ꯂꯦꯞꯈ꯭ꯔꯕꯅꯤ
ꯅꯪ ꯀꯩꯅꯣ ꯃꯥꯏꯛ ꯀꯥ ꯌꯥꯝ ꯂꯥꯞꯅꯕꯔ ꯀꯩꯅꯣ ꯑꯣꯗꯤꯌꯣꯗꯣ ꯈꯤꯇꯪ ꯇꯞ ꯐꯒꯨꯝꯝ ꯇ ꯑꯣꯏꯅ꯫
ꯎꯝ ꯑꯗꯨꯝ ꯇꯧꯕꯅꯦ ꯑꯩꯒꯤꯗꯤ
ꯑꯣ ꯑꯠꯆꯥ ꯑꯠꯆꯥ꯫
ꯆꯥꯛꯇꯤ ꯀꯩ ꯃꯊꯦꯜ ꯆꯥꯔꯝꯒꯦ ꯅꯨꯡꯊꯤꯜꯗ
ꯑꯁ ꯑꯩꯈꯣꯏꯗꯤ ꯍꯋꯥꯏ ꯊꯣꯡꯉꯦ ꯑꯌꯨꯛꯇ
ꯑ ꯆꯥꯗꯕ ꯀꯨꯏꯔꯦ ꯍꯋꯥꯏ ꯀꯥꯁꯦ
ꯍꯥꯎꯕꯅꯦꯍꯦ ꯍꯋꯥꯏꯁꯦ ꯃꯑꯣꯡ ꯃꯥꯟꯗꯅ꯫
ꯎꯝ ꯑꯁ ꯑꯩꯗꯤ ꯆꯥꯕ ꯐꯪꯗꯣꯏꯅꯦ ꯕꯥꯢ
ꯅꯪꯗꯤ ꯒꯩꯖꯕ
ꯀꯣꯏꯏ ꯉꯥꯅꯨ ꯆꯥꯏꯔꯦ꯫
ꯏꯃꯥꯏ ꯉꯥꯅꯨ
ꯑꯣꯏ
ꯑꯁ ꯇꯧꯋꯦ ꯕ꯭ꯔꯦꯟꯗ ꯏꯃꯦꯖ ꯑ__ ꯆꯣꯠꯂꯦ ꯅ ꯉꯥꯅꯨꯒꯥ ꯄꯜꯂꯗꯦ꯫ ꯕꯦꯔꯥꯅꯤꯍꯦ ꯉꯥꯅꯨ ꯊꯣꯡꯕ ꯀꯥꯏꯅꯥ꯫ ꯑꯗꯨꯅꯦ ꯍꯥꯎꯅꯦ ꯍꯧꯖꯤꯛꯀꯤ ꯁꯤꯖꯟꯁꯤꯒ ꯍꯥꯏꯔꯦ ꯑꯣꯛ ꯉꯥꯅꯨ ꯑꯁ꯫ ꯆꯥꯕꯗꯤ ꯍꯥꯎꯅꯤ ꯂꯩ ꯕꯣꯟ ꯌꯦꯡꯕ꯭ꯔꯣ꯫
ꯕꯣꯜ ꯍ ꯣꯔꯦꯟ ꯌꯦꯡꯅꯤ ꯅꯨꯡꯗꯥꯡꯗ
ꯍꯣꯏ ꯌꯦꯡꯅꯤꯌꯦ꯫
ꯑꯦ ꯁꯃꯥꯏꯗ
ꯑꯥꯔꯖꯦꯟꯇꯤꯅꯥꯒꯤꯗꯔꯣ ꯑꯥꯔꯖꯦꯟꯇꯤꯅꯥꯒꯤꯗꯨꯔꯕꯥ ꯄꯨꯡ ꯕꯥꯔꯣ ꯄꯨꯡ ꯅꯥꯏꯟ ꯊꯥꯔꯇꯤꯗꯔ ꯑꯣꯏꯗꯥꯏꯅꯦ
ꯅꯥꯏꯟ ꯑꯧ ꯍꯣꯏ ꯅꯥꯏꯟ ꯊꯥꯔꯇꯤ ꯅꯥꯏꯟ ꯊꯥꯔꯇꯤꯗꯩ ꯎꯝ
ꯑꯁꯆꯥ꯫ ꯌꯥꯏꯅꯤ ꯍꯟꯗꯛ ꯃꯔꯛꯁꯦ ꯑꯩꯅ ꯏꯁꯇꯦꯇꯁ ꯍꯥꯡꯕ ꯈꯨꯪꯒꯤ__ ꯔꯣꯅꯥꯜ ꯔꯣꯅꯥꯜꯗꯣ ꯍꯧꯁꯦ ꯅꯨꯡꯉꯥꯏꯇꯗꯅ ꯃꯤꯈꯩꯅ ꯂꯣꯏꯠ ꯊꯥꯒꯠꯄ ꯌꯥꯝ ꯌꯥꯎꯋꯦꯅꯦ꯫
ꯎꯝ ꯑꯩ ꯇꯕ ꯍꯥꯏꯕꯁꯦꯀꯣ ꯑꯗꯨꯝ ꯑꯗꯨꯃꯥꯏꯅ ꯆꯥꯕ ꯇꯥꯕ ꯑꯗꯨꯝ ꯃꯤꯅ ꯊꯝꯕ ꯇꯥꯕ꯫
ꯀꯩꯅꯣ ꯃꯣꯏ ꯀꯩꯅꯣ ꯃꯣꯏ ꯒꯣꯜ ꯏꯁꯀꯣꯔꯤꯡꯒꯤ ꯊꯣꯛꯄꯗꯁꯨ ꯁꯤꯌꯥꯔ ꯁꯕꯦꯟ ꯉꯥꯏꯅꯥ ꯇꯔ ꯍꯥꯞꯄꯥꯝꯃꯤꯂꯦ ꯕꯦꯔꯥꯅꯤ ꯅꯕ꯫
ꯎꯝ ꯌꯥꯝ ꯕꯦꯔꯥ ꯀꯥꯕꯅꯦ
ꯌꯥꯗ꯭ꯔꯦꯕꯥ ꯏꯁꯄꯦ ꯃꯣꯏ ꯃꯣꯏꯗꯨ ꯌꯥꯗꯦꯗ
ꯎꯝ
ꯏꯁꯄꯦꯟꯒ ꯄꯣꯔꯦ꯫
ꯍꯣꯏ ꯄꯣꯔꯦ ꯃꯣꯏ ꯉꯁꯤꯒꯤꯁꯨ ꯈꯪꯗ꯭ꯔꯤꯗ ꯀꯃꯥꯏꯅ ꯇꯧꯗꯣꯏꯅꯣꯕꯣ ꯃꯣꯏꯁꯨ ꯑꯃꯨꯛꯀ ꯄꯣꯑꯗꯣꯏꯔꯣ꯫
ꯑꯗꯩ ꯑꯥꯔꯖꯦꯟꯇꯤꯅꯥꯁꯨ ꯏꯖꯤꯞꯇ ꯄꯣꯔꯛꯄꯔꯥ ꯀꯪꯄꯣꯠꯇꯦ
ꯎꯝ
ꯑꯗꯨ__ ꯂꯩꯍꯧꯗꯣꯏꯁꯦ ꯏꯥꯒ ꯔꯦꯗꯤꯃꯦꯠ
ꯑꯗꯨꯃꯥꯏ ꯑꯣꯏꯗꯣꯏꯅꯦ ꯑꯁ ꯑꯩꯗꯤ ꯋꯥꯔꯨꯕꯅꯦ ꯉꯁꯥꯏ ꯂꯧ ꯆꯠꯄꯒꯤ
ꯂꯧ ꯆꯠꯄ
ꯎꯝ
ꯑꯁ ꯊꯕꯛ ꯌꯥꯝ ꯀꯟ ꯃꯥꯜꯂꯤꯀꯣ
ꯑꯩꯈꯣꯏꯗꯤ ꯌꯥꯝ ꯀꯟꯕꯅꯦ ꯑꯁꯣꯟꯕ ꯃꯤ ꯅꯠꯇꯦ ꯑꯩꯈꯣꯏꯗꯤ ꯑꯁ ꯊꯕꯛ ꯍꯥꯏꯔꯗꯤꯀꯣ ꯑꯗꯨꯝ ꯂ ꯐꯜꯂꯒ ꯁꯧꯅꯤ
ꯂꯧ ꯂꯧ ꯁꯨꯕ ꯍꯥꯏꯁꯦ ꯀꯌꯥꯝ ꯌꯧꯁꯜꯂꯒꯦꯅꯦ
ꯇꯪꯈꯥꯏꯗꯤ ꯍꯦꯟꯈ꯭ꯔꯦ ꯍꯦꯜꯂꯝꯈ꯭ꯔꯦ ꯎꯝ
ꯇꯪꯀꯥ ꯍꯦꯟꯈ꯭ꯔꯦ
ꯎꯝ
ꯍꯜꯂꯣ
ꯇꯥꯏꯌꯦ ꯇꯥꯏꯌꯦ
ꯑꯥ ꯑꯩꯈꯣꯏꯁꯨ ꯂꯧ ꯁꯨꯅꯕꯗꯤ ꯂꯩꯕꯅꯦ ꯑꯩꯅ ꯏꯝꯐꯥꯜꯗ ꯂꯩꯕꯅꯤꯅ ꯂꯧꯁꯨꯗ
ꯎꯝ ꯍꯣꯏ ꯅꯪꯗꯤ ꯀꯩꯀꯩ ꯇꯧꯒꯦ ꯀꯩꯀꯩ ꯍꯣꯠꯅꯒꯦ
ꯑ ꯍꯣ ꯍꯣ ꯑꯩ ꯑꯃꯨꯛ ꯑꯣꯗꯤ ꯎꯕ ꯌꯥ ꯍꯥꯏꯗ꯭ꯔꯦ ꯇꯁꯦ ꯇꯥꯔꯕꯦ
ꯎꯝ ꯇꯥꯔꯦ
ꯎ ꯌꯥꯗꯦ ꯑꯩ ꯁꯣꯝꯗ ꯅꯤ ꯌꯥꯝ ꯅꯨꯡꯉꯥꯏꯖꯦ ꯑꯩꯉꯣꯟꯗ
ꯅꯪꯅꯦ ꯋꯥꯔꯗꯣ ꯈꯤꯇꯪ ꯄꯥꯟꯕ ꯃꯥꯜꯂꯤꯅꯤ
ꯎꯝ ꯑꯩꯈꯣꯏꯗꯤ ꯋꯥꯏꯐꯥꯏ ꯌꯥꯗꯦꯅꯦ ꯖꯤꯌꯣ ꯖꯤꯌꯣꯒꯗꯤ ꯅꯣ ꯁꯥꯔꯚꯤꯁꯀ ꯊꯣꯛꯄꯤꯅꯦ
ꯅꯣꯏꯗꯤ ꯋꯥꯏ ꯐꯥꯏꯒ ꯄꯥꯜꯂꯦ ꯑꯩꯈꯣꯏꯗꯤ ꯋꯥꯏ ꯐꯥꯏꯒ ꯂꯩꯇꯦ ꯑꯗꯨ ꯑꯣꯏꯔꯁꯨ ꯈꯨꯟꯗꯗꯤ ꯑꯗꯨꯝ ꯐꯥꯏꯚ ꯖꯤ ꯑꯟꯂꯤꯃꯤꯇꯦꯠꯅꯦ ꯑꯩꯈꯣꯏꯒꯤꯗꯤ
ꯇꯧꯋꯦ ꯑꯩꯈꯣꯏ ꯁꯥꯏꯁꯤꯗꯤ ꯈꯔ ꯂꯋꯥꯏ ꯇꯥꯏꯗ
ꯎꯝ
ꯌꯥꯗꯦꯕ ꯚꯥꯏꯗꯤ ꯀꯣꯂꯦꯖ ꯈ ꯆꯠꯄ꯭ꯔꯣ
ꯀꯣꯂꯦꯖ ꯁꯦ ꯆꯠꯇꯦꯅꯦ ꯑꯩꯁꯦ
ꯆꯠꯇꯦ
ꯎꯝ ꯁꯠ ꯐꯖꯃꯟꯕꯒꯤꯀꯣ ꯅꯨꯄꯤꯈꯣꯏꯗꯣ ꯑꯩ ꯍꯦꯛ ꯀꯣꯂꯦꯖ ꯆꯠꯜꯂꯕ ꯃꯣꯏꯗꯣ ꯉꯥꯎꯁꯤꯟꯅꯕ ꯌꯥꯝ ꯇꯧꯕꯀꯣ ꯑꯗꯨꯒꯤ ꯑꯣꯖꯥ ꯂꯥꯛꯑꯅꯨ ꯍꯥꯏꯕꯒꯤ ꯑꯗꯨꯝ ꯆꯠꯇ꯭ꯔꯦ
ꯑꯣ
ꯌꯥꯏꯅꯦ ꯑꯁ ꯑꯗꯨ ꯑꯗꯨꯒꯤ ꯐꯤꯕꯝꯗꯨ ꯑꯩꯈꯣꯏꯗ ꯇꯥꯔꯝꯃꯗꯤ ꯀꯌꯥꯅꯣ ꯍꯥꯏꯅꯦ
ꯑꯁ ꯇꯥꯔꯝꯅꯤꯗ ꯅꯣꯏꯁꯨ ꯑꯁ ꯅꯪꯅ ꯈꯪꯗꯕꯒꯤꯅꯦ
ꯑꯣ ꯑꯣꯏꯔꯝꯕꯁꯨ ꯌꯥꯏ ꯈꯪꯕꯄꯣꯠꯇꯦ ꯑꯗꯨ ꯑꯗꯨꯅ ꯑꯣꯏꯖꯥꯅ ꯈꯪꯗꯦ ꯍꯟꯗꯛ ꯃꯔꯣꯏꯁꯦ ꯀꯣꯂꯦꯖꯁꯦ ꯃꯤꯅ ꯂꯥꯛꯅꯣ ꯂꯥꯛꯅꯣ ꯌꯥꯏ ꯍꯥꯏꯅꯩ
ꯍꯣꯏ ꯑꯗꯨꯒꯤ ꯑꯣꯏꯔꯝꯅꯤ ꯑꯩꯈꯣꯏ ꯑꯩꯈꯣꯏꯁꯨ ꯑꯩꯈꯣꯏꯗꯤ ꯑꯣꯖꯥꯅꯐꯥꯎ ꯄꯥꯝꯃꯦ ꯑꯗꯨ ꯑꯗꯨꯒꯤ ꯂꯥꯛꯈ꯭ꯔꯦ ꯂꯥꯛꯑꯅꯨ ꯍꯥꯏꯁꯦ ꯃꯥꯗꯣ ꯎꯝ ꯖꯦꯂꯁ ꯀꯥꯕꯒꯤꯀꯣ
ꯑꯁ ꯅꯗꯤ ꯐꯔꯛ ꯇꯥꯔꯦ ꯑꯣꯖꯥꯅ
ꯍꯥꯏꯕꯗꯤ ꯅꯪ ꯀꯩꯅꯣꯗꯣ ꯌꯥꯝ ꯐꯖꯩ ꯍꯥꯏꯔꯤꯕ ꯅꯪꯒꯤ ꯌꯣ ꯇꯧꯕ ꯁꯇꯥꯏꯜꯗꯣ
ꯑꯣ
ꯑꯗꯨꯗꯣ ꯌꯥꯝ ꯐꯖꯩ ꯍꯥꯏꯕꯀꯣ ꯑꯗꯨ ꯉꯥꯎꯋꯦ ꯍꯥꯏꯌꯦ ꯍꯣꯏ ꯅꯍꯥꯟ ꯐ꯭ꯔꯦꯁꯔꯃꯤꯠ ꯇꯧꯕꯅꯦꯕ ꯐꯔꯤꯁꯃꯤꯠꯇꯨꯗ ꯑꯩꯅ ꯀꯩꯅꯣ ꯇꯧꯕꯀꯣ ꯐꯣꯟ ꯐ꯭ꯂꯤꯞ ꯇꯧꯕ ꯃꯥꯅ ꯈꯨꯌꯦꯡꯗꯣ ꯌꯥꯝ ꯄꯥꯝꯕ ꯃꯥꯜꯂꯦꯕ ꯌꯥꯝ ꯅꯨꯡꯁꯤꯕ ꯃꯥꯜꯂꯦꯕ ꯑꯩꯕꯨ
ꯑꯗꯨ ꯅꯪꯒꯤ ꯗꯤꯁꯀ꯭ꯔꯤꯞꯁꯟꯒꯤ ꯃꯇꯨꯡ ꯏꯟꯅꯗꯤ ꯅꯪꯁꯦ ꯍꯦꯟꯁꯝ ꯌꯪ ꯃꯦꯟ ꯀꯥꯏꯗꯣ ꯑꯣꯏꯗꯧ ꯃꯥꯜꯂꯦ
ꯎꯝ
ꯏꯁꯇ꯭ꯔꯣꯡ ꯃꯦꯟ ꯀꯥꯏꯗꯣ ꯇꯧꯋꯦ
ꯎꯝ ꯅꯨꯄꯤꯅꯁꯨ ꯆꯤꯊꯤꯁꯦ ꯌꯥꯝ ꯄꯤꯔꯛꯑꯦꯕꯀꯣ
ꯑꯦ
ꯑꯩꯅ ꯄꯥꯕ ꯈꯨꯗꯤꯡꯁꯦ ꯊꯃꯣꯏꯁꯦ ꯌꯥꯝ ꯅꯨꯡꯉꯥꯏꯕ ꯅꯨꯡꯉꯥꯏꯕ ꯌꯥꯝ ꯊꯣꯛꯑꯦꯕ ꯑꯗꯨꯒꯤ ꯍꯧꯖꯤꯛꯇꯤ ꯅꯨꯡꯁꯥꯗ ꯊꯕꯛ ꯁꯨꯕꯅꯤꯅ ꯃꯨꯔꯕ ꯑꯗ ꯄꯣ ꯆꯦꯜꯂꯅꯤ ꯑꯣꯏꯔꯗꯤ
ꯑꯦ ꯅꯨꯄꯤꯈꯩꯁꯨ ꯑꯃꯨꯕ ꯃꯤ ꯄꯥꯝꯕ ꯌꯥꯎꯕꯅꯍꯦ ꯀꯅꯥ ꯈꯪꯕ ꯅꯪꯅ ꯃꯨꯁꯤꯡꯒꯤꯁꯤꯡꯗꯨꯗꯒꯤ ꯍꯦꯟꯖꯤꯜꯂꯛꯄꯁꯨ
ꯑꯗꯨꯃꯥꯏꯁꯦ ꯅꯍꯥꯟꯗꯣ ꯅꯪ ꯑꯁ ꯀꯣꯔꯤꯌꯥ ꯃꯆꯥ ꯃꯥꯟꯅ ꯌꯥꯝ ꯃꯥꯜꯂꯦꯅ ꯅꯥꯁꯛꯇꯣ ꯌꯥꯝ ꯉꯧꯋꯦ ꯌꯥꯝ ꯐꯖꯩꯌꯦ ꯍꯥꯏꯕ ꯌꯥꯝ ꯉꯥꯎꯋꯦ ꯍꯥꯏꯕ ꯍꯧꯖꯤꯛꯇꯤ ꯑꯗꯨꯃꯥꯏꯅ ꯍꯥꯏꯕ ꯃꯤꯗꯣ ꯂꯩꯔꯔꯣꯏꯕ
ꯑꯁ ꯍꯧꯖꯤꯛꯅ
ꯎꯝ
ꯍꯜꯂꯣ
ꯑꯩꯕꯨ ꯍꯜꯂꯣ
ꯅꯪ ꯅꯦꯠꯇꯣ ꯌꯥꯗꯕ ꯃꯥꯜꯂꯦ
ꯇꯞ ꯇꯠꯄ꯭ꯔꯣ
ꯇꯠꯇꯤ ꯇꯠꯇꯦꯕꯀꯣ ꯀꯩꯅꯣ ꯚꯣꯏꯁꯇꯣ ꯀꯩꯅꯣꯗ ꯆꯠꯂꯕ
ꯑꯣ ꯑꯩ ꯂꯣꯀꯦꯁꯟ ꯍꯥꯏꯐꯦꯠ ꯆꯦꯟꯖ ꯇꯧꯋꯦ ꯑꯩꯉꯣꯟꯗꯁꯨ ꯄꯣꯠꯆꯔꯤꯅꯦ ꯕꯦꯔꯅꯤ ꯑꯩꯅ ꯑꯩꯅ ꯉꯥꯡꯕꯁꯦ ꯍꯧꯖꯤꯛ
ꯎꯝ
ꯑꯩ ꯏꯁꯥꯗ ꯇꯥꯕ ꯍꯥꯏ
ꯍꯣꯏ ꯅꯪ ꯃꯔꯛꯇꯗꯤ ꯇꯧꯕꯅꯤ ꯑꯗꯨꯃꯥꯏꯅ ꯑꯦꯞꯁ ꯇꯧꯕ꯭ꯔꯣ ꯀꯔꯤꯅ ꯇꯧꯕ꯭ꯔꯣ ꯈꯪꯗꯦꯕꯀꯣ
ꯎꯝ
ꯑꯗꯨ ꯑꯣꯏꯔꯁꯨ ꯑꯗꯨꯝ ꯇꯧꯕꯅꯦ ꯑꯗꯨꯃꯥꯏꯅ
ꯊꯕꯛ ꯁꯨꯏꯔꯣ ꯍꯧꯖꯤꯛ
ꯍꯧꯖꯤꯛꯇꯤ ꯀꯩꯝ ꯇꯧꯗꯦ ꯀꯣꯏ ꯆꯠ ꯆꯠꯂꯤ
ꯑꯗꯨꯗꯕꯨ ꯅꯨꯡꯉꯥꯏꯔꯦ ꯑꯣꯏꯕꯀꯣ
ꯎꯝ ꯁꯤ ꯌꯥꯝ ꯊꯤ ꯅꯨꯡꯉꯥꯏꯔꯦꯗ
ꯑꯩꯈꯣꯏꯗꯤ ꯄꯨꯔꯥ ꯂꯣꯀꯞꯀꯤ ꯇꯥꯏꯞ ꯇꯧꯔꯦꯅ ꯌꯥꯗ꯭ꯔꯦ
ꯎꯝ ꯃꯣꯏꯁꯦ ꯅꯃꯥꯟꯅꯕꯁꯤꯡꯗꯤ ꯀꯩꯅꯣ ꯅꯪ ꯑ ꯅꯪꯗꯤ ꯀꯔꯤ ꯅꯃꯥꯟꯅꯕꯁꯤꯡꯗꯤ ꯀꯩ ꯀꯩ ꯇꯧꯒꯦ
ꯑꯁ ꯑꯩꯈꯣꯏꯗꯤ ꯆꯥꯛ ꯆꯥꯅꯕ ꯈꯔ ꯆꯠꯈꯤ ꯑꯦꯛꯖꯥꯝ ꯊꯥꯕ ꯈꯔ ꯆꯠꯈꯤ ꯈꯔ ꯇꯨꯝꯅꯔꯤ
ꯌꯥꯝ ꯐꯔꯦꯗ ꯑꯗꯨꯅꯤ
ꯆꯥꯛ ꯆꯥꯔꯝꯁꯦ ꯑꯣ ꯑꯣꯀ ꯆꯥꯔꯝꯗꯣꯏꯅꯦ ꯍꯧꯖꯤꯛ
ꯑꯣꯛ ꯆꯥꯗꯣꯏꯕ ꯅꯣꯏ
ꯑꯩꯗꯤ ꯌꯥꯎꯔꯣꯏꯗ
ꯀꯩꯒꯤ ꯌꯥꯎꯑꯣꯅ
ꯌꯥꯎꯒꯦ ꯇꯧꯕꯅꯤ ꯌꯥꯗꯕ ꯑꯈꯣꯏ ꯑꯈꯣꯏ ꯁꯥꯏꯅ ꯊꯤꯡꯉꯤ ꯌꯥꯗꯦ
ꯅꯪꯁꯥꯏꯗꯣ ꯑꯩꯅ ꯀꯣꯜ ꯇꯧꯍꯜꯂꯛꯑꯣ
ꯁꯦ ꯑꯩꯅ ꯍꯥꯏꯕꯅꯦ ꯑꯁ ꯑꯩ ꯆꯥꯛ ꯆꯥꯅ ꯆꯠꯈꯤꯑꯦ ꯑꯗꯨ ꯃꯥꯅ ꯑꯦ ꯀꯥ ꯀꯥꯅꯥꯅꯣ ꯁꯤꯅꯤ ꯑꯁ ꯑ ꯅꯨꯄꯤ ꯑꯉꯥꯡ ꯈꯔ ꯌꯥꯎꯋꯦ ꯏꯃꯥꯟꯅꯕ ꯑꯃꯅꯤꯒꯅꯦ ꯍꯥꯏꯔ ꯅꯨꯄꯤ ꯄꯜꯂꯨꯗ ꯃꯥꯁꯦ ꯑꯁ ꯁꯥꯎꯔꯖꯥꯠꯅꯦ ꯆꯠꯀꯦ ꯌꯥꯗ꯭ꯔꯦ ꯑꯗꯨꯗꯥꯏꯗꯤ ꯑꯗꯩꯗꯤ ꯏꯃꯟꯅꯕꯗꯁꯨ ꯑꯁ ꯄꯥꯏ ꯅꯪꯏꯗꯣ ꯐꯔꯛ ꯇꯥꯗꯨꯔꯦ ꯍꯥꯏꯕꯗ ꯄꯤꯛ ꯎꯞ ꯇꯧꯍꯜꯂꯦꯌꯦ ꯃꯥ ꯆꯠꯈ꯭ꯔꯦ ꯑꯩꯅ ꯍꯧ ꯑꯗꯨ ꯕꯥꯏꯗꯤ ꯊꯕꯛ ꯀꯟꯅ ꯁꯨꯔꯕꯅꯤꯅ ꯑꯍꯥꯎꯕꯒ ꯆꯥꯔꯔꯣꯏꯗ꯭ꯔꯣ
ꯑꯩꯈꯣꯏꯁꯦ ꯉꯁꯤ ꯅꯨꯡꯗꯥꯡꯗꯤ ꯉꯁꯥꯏ ꯂꯦꯝꯕꯗꯣ ꯆꯥꯔꯅꯤ ꯑꯗꯨꯁꯨ ꯑꯍꯥꯎꯕꯒ ꯆꯞ ꯃꯥꯟꯅꯩꯗ
ꯉꯁꯥꯏ ꯂꯦꯝꯕ ꯉꯥꯅꯨ
ꯎꯝ
ꯑꯁ ꯑꯗꯨꯗꯣ ꯆꯥꯛ ꯑꯉꯧꯕꯩ ꯇꯥꯏꯞꯇ ꯆꯥꯛ ꯈꯔ ꯀꯪꯕꯗꯨꯒ ꯇꯣꯛꯂ ꯆꯥꯔꯗꯤ
ꯍꯥꯎꯗꯤ ꯍꯥꯎꯕꯅꯦ
ꯌꯥꯗ꯭ꯔꯦ ꯑꯈꯣꯏꯗꯤ ꯑꯍꯥꯎꯕ ꯆꯥ ꯐꯪꯗ꯭ꯔꯦꯅꯦ
ꯅꯣꯏ ꯑꯣꯛ ꯆꯥꯅꯤ ꯍꯥꯏꯕꯗꯨꯗꯤ ꯌꯥꯎꯊꯣꯛꯑꯣꯅꯦ ꯂꯣꯏꯔꯅꯦ ꯀꯩꯅꯣ
ꯑꯣꯛ ꯆꯥꯕꯗꯣ ꯑꯩ ꯌꯥꯎꯔꯣꯏꯗꯣꯏꯗꯤꯅꯦ ꯃꯤ ꯑꯁ ꯃꯤꯒꯤꯗ ꯆꯠ ꯆꯠ ꯆꯥꯗꯧꯕ ꯑꯩ ꯆꯠꯇ꯭ꯔꯕ ꯑꯗꯨꯒꯤꯅꯤꯅꯦ
ꯌꯥꯝ ꯐꯩ ꯁꯨ ꯃꯔꯛ ꯃꯔꯛꯇꯗꯤ ꯍꯥꯎꯕꯁꯨ ꯆꯥꯗꯧꯅꯤ ꯃꯔꯛ ꯃꯔꯛꯇꯤ ꯀꯥꯡ ꯁꯣꯏꯅꯤ ꯆꯥꯗꯧꯅꯤ ꯃꯔꯛ ꯃꯔꯛꯇ ꯇꯗꯤ ꯀꯩꯅꯣ ꯆꯥꯗꯣꯏꯅꯦ
ꯃꯥꯅꯦ ꯕꯂꯦꯟꯁꯅ ꯏꯐꯥ ꯐꯩꯌꯦꯕ
ꯍꯥ
ꯕꯦꯂꯦꯟꯁꯅ ꯏꯐ ꯐꯥꯏ ꯍꯥꯏꯕ
ꯎꯝ
ꯑꯩꯈꯣꯏꯁꯨ ꯑꯍꯥꯎꯒ ꯆꯥꯃꯟꯕꯩꯀꯣ ꯁꯦ ꯄꯨꯛꯁꯦ ꯌꯥꯗ꯭ꯔꯦ ꯍꯧꯖꯤꯛꯇꯤ ꯗꯥꯏꯖꯦꯁ ꯇꯧꯕ ꯉꯝꯗ꯭ꯔꯦꯕ
ꯑꯁ ꯕ꯭ꯔꯣꯒꯤ ꯂꯥꯏꯞ ꯏꯁꯇꯥꯏꯜꯁꯤ ꯅꯨꯡꯇꯤꯒꯤ ꯑꯍꯥꯎꯕ ꯆꯕ ꯃꯥꯟꯁꯤꯜꯂꯦ
ꯎꯝ ꯍꯦꯛ ꯌꯧꯕꯒ ꯑꯍꯥꯎꯕ ꯆꯥꯕꯅꯦ
ꯑꯁ ꯑꯩꯈꯣꯏ ꯅꯣꯡꯃꯇꯪ ꯌꯥꯎꯖꯔꯒꯦꯅ ꯑꯗꯨꯗꯤ
ꯌꯥꯎꯕ ꯌꯥꯏ ꯀꯩꯅꯣ
ꯅꯣꯡꯃꯇꯪ ꯄꯠ ꯂꯥꯎꯑꯣꯅ
ꯎꯝ ꯑꯁ ꯋꯥꯔꯦꯗ ꯚꯥꯏ
ꯊꯕꯛ ꯀꯟꯁꯨꯨꯅꯤꯅ ꯋꯥꯔꯅꯤ ꯂꯧ ꯁꯨꯕ ꯍꯥꯏꯁꯦ ꯑꯁ ꯑꯋꯥꯕ ꯑꯃꯅꯦ
ꯌꯥꯝ ꯋꯥꯕꯅꯦ ꯍꯥꯏꯕꯁꯦ ꯌꯥꯝ ꯊꯕꯛꯇꯣ ꯌꯥꯝ ꯇꯧꯅꯤꯡꯉꯥꯏ ꯂꯩꯇ꯭ꯔꯁꯨ
ꯍꯣꯏ꯫
ꯏꯁꯤꯡ ꯃꯔꯛꯇ ꯇꯧꯕꯅꯤꯅꯀꯣ
ꯎꯝ꯫
ꯂꯥꯎꯋꯦꯕ
ꯅꯣꯏ ꯑꯗꯣꯃꯗꯥꯗꯤ ꯅꯣꯡ ꯃꯪꯗ꯭ꯔꯣ꯫
ꯅꯣꯡ ꯃꯥꯡꯗ꯭ꯔꯣ ꯑꯣ ꯃꯡꯉꯦ ꯃꯡꯉꯦ
ꯑꯩꯈꯣꯏ ꯁꯤꯗꯗꯤ ꯊꯨꯝꯒꯤ ꯇꯣꯏꯅ꯫
ꯅꯣꯡ ꯆꯨꯗ꯭ꯔꯣ ꯅꯣꯏꯔꯣꯝ ꯉꯁꯥꯏ ꯎꯝ ꯆꯨꯁꯨ ꯆꯨꯔꯤꯅꯦ ꯀꯟꯅ
ꯅꯪ ꯊꯕꯛ ꯁꯨꯔꯤ ꯉꯥꯏꯗꯗꯤ ꯅꯨꯡꯁꯥ ꯁꯥꯈꯤꯕ꯭ꯔꯣ
ꯎꯝ꯫